ꯍꯜꯂꯣ
ꯑ ꯇꯥꯏ ꯇꯥꯏ
ꯎ
ꯅꯨꯡꯉꯥꯏꯔꯤ
ꯅꯋꯥ ꯅ ꯄꯥꯎ ꯇꯗ ꯀꯨꯏꯔꯦꯅꯦ
ꯎꯝ ꯀꯨꯏꯔꯦ ꯀꯃꯥꯏ ꯥꯏ ꯂꯩꯒ
ꯗꯤꯜꯂꯤ ꯂꯩ ꯂꯩ ꯂꯩ ꯂꯩ
ꯀꯣꯏꯕꯒꯨꯝꯕ ꯆꯠꯇ꯭ꯔ
ꯀꯣꯏꯕꯁꯦ ꯍꯧꯖꯤꯛꯇꯤ ꯆꯠꯇ꯭ꯔꯦꯗ ꯀꯩꯅꯣꯒꯤ ꯕꯦꯡꯀꯤ ꯀꯂꯦꯛꯁꯟ ꯆꯠꯄꯗ ꯀꯣꯏꯕ ꯅꯨꯡꯉꯥꯏ ꯑꯗ ꯁ ꯃꯐꯝꯠꯇ ꯂꯝꯁꯦ ꯀꯩꯅꯣꯒꯤ ꯃꯣꯏ ꯒ꯭ꯔꯨꯞ ꯒ꯭ꯔꯨꯞ ꯈꯥꯏꯗꯣꯛꯑꯦꯕ ꯀꯩꯅꯣ ꯅꯣꯡꯃꯒꯤ ꯃꯐꯝ ꯑꯃꯗ
ꯎꯝ
ꯀꯩꯅꯣ ꯇ꯭ꯨꯋꯁꯗꯦꯗꯅ ꯆꯔꯥꯡꯄꯥꯠꯅꯦ ꯑꯗꯨꯒ ꯏꯆꯝ ꯈꯨꯅꯧ ꯂꯤꯂꯥ ꯃꯊꯦꯛꯇ ꯆꯠꯂꯑꯦ
ꯎꯝ
ꯑꯗꯨꯒ ꯋꯦꯟꯁꯗꯦꯗꯅ ꯑꯟꯗ꯭ꯔꯣꯗ ꯆꯠꯂꯦ
ꯑꯣ
ꯑꯗꯨꯒ ꯀꯥꯏꯗꯦꯗꯅ ꯊꯥꯔꯁꯗꯦꯗꯅ ꯃꯔꯣꯏꯥꯡ ꯄꯜꯂꯤ ꯑꯗꯨꯒ ꯐ꯭ꯔꯥꯏꯗꯦꯗ ꯀꯩꯅꯣ ꯂꯝ ꯃꯥ ꯀꯩꯅꯣꯗ ꯃꯗ
ꯑꯗꯨꯗꯤ ꯑꯗꯨꯝ ꯑꯔꯥꯞ ꯈꯔ ꯑꯗꯨꯝ ꯂꯥꯞꯄ ꯉꯥꯛꯇ ꯑꯣꯏꯔꯦꯅꯦ
ꯎꯝ ꯌꯥꯝꯌꯥꯝꯕꯗ ꯁꯨꯝ ꯊꯧꯕꯥꯜꯗꯒꯤ ꯀꯤꯂꯣꯃꯤꯇꯔ ꯌꯥꯝꯌꯥꯝꯕꯗ ꯅꯤꯄꯥꯥꯟꯃꯨꯛ ꯑꯣꯏ
ꯑꯣ
ꯍꯟꯗꯛꯇꯤ ꯑꯃꯨꯛ ꯂꯝꯕꯤ ꯈꯔ ꯁꯦꯝꯖꯤꯟ ꯂꯝꯕꯤ ꯍꯥꯟꯅꯗꯤ ꯑꯝꯇ ꯐꯠꯂꯝꯗꯦ ꯍꯧꯖꯤꯛꯇꯤ ꯃꯣꯏꯒꯤ ꯂꯝꯕꯤ ꯁꯦꯝꯅꯩꯗꯅ ꯑꯗꯨꯒꯤ ꯌꯧꯕ ꯃꯐꯝꯈꯩꯗꯗꯤ ꯅꯨꯡꯉꯥꯏꯔꯦ ꯑꯗꯨ ꯅꯨꯡꯉꯥꯏ ꯇ ꯃꯇꯤꯦꯛꯁꯨ ꯌꯥꯎꯗꯤ ꯌꯥꯎ
ꯑꯟꯗꯔꯣ ꯑꯟꯗꯔꯣꯗ ꯀꯩ ꯂꯪꯕꯤ ꯂꯩꯩ ꯆꯦ ꯑ
ꯌꯥꯏꯔꯤꯄꯣꯛ ꯂꯣꯝꯗꯒꯤ ꯑꯃꯨꯛ ꯍꯥꯏꯖꯤꯟꯗꯣꯏꯅꯦ ꯎ ꯉꯥꯏꯔꯦꯅ ꯂꯝꯕꯤ ꯈꯪꯕ꯭ꯔꯥ
ꯍꯉꯦ ꯑꯥ
ꯑ ꯉꯔꯦꯟ ꯂꯝꯕꯤꯗꯣ ꯌꯥꯏꯔꯤꯄꯣꯛꯀ ꯉꯔꯦꯟ ꯂꯝꯕꯤꯒꯤ ꯐꯧꯕ ꯑꯃ ꯂꯩꯗꯅ ꯌꯥꯏꯔꯤꯄꯣꯛꯇꯒꯤ ꯌꯥꯏꯔꯤꯄꯣꯛ ꯕꯖꯥꯔꯗꯒꯤ ꯆꯠꯂꯒ
ꯑꯗꯨꯗꯤ ꯑꯃꯨꯛ ꯈꯪꯗꯦ ꯑꯩ ꯐꯖꯅ ꯒ꯭ꯌꯥꯟꯗꯤ ꯇꯥꯗꯦ ꯑ ꯑꯣꯀꯦ
ꯉꯔꯥꯡ ꯂꯝꯕꯤꯗꯒꯤ ꯏꯝꯐꯥꯜ ꯂꯣꯝꯗꯒꯤ ꯉꯔꯥꯡ ꯂꯝꯕꯤꯗ ꯂ ꯍꯥꯏꯗꯅ
ꯑꯥ
ꯑꯗꯨꯒ ꯁꯨꯝ ꯂꯥꯛꯑꯀꯥꯟꯗ ꯆꯤꯡꯗ ꯂꯣꯏꯁꯤꯜꯂꯛꯄꯩꯗ ꯑꯗꯨꯗ ꯄꯨꯂꯤꯁ ꯏꯁꯇꯦꯁꯟ ꯑꯃ ꯂꯩꯕꯅꯦꯕ ꯑ ꯑꯗꯨꯗꯤ ꯄꯨꯂꯤꯁ ꯏꯁꯇꯦꯁꯟꯗꯨꯗ ꯀꯩꯅꯣ ꯇꯧꯗ꯭꯭ꯔꯥ ꯑ ꯉꯥꯏꯔꯅ ꯚꯦꯛ ꯀꯨꯝꯊꯔꯛꯄꯩꯗꯨꯗ ꯑ ꯍꯧꯖꯤꯛ ꯑꯣꯄꯣꯖꯤꯠꯇ ꯑꯃ ꯆꯠꯈꯤꯕ ꯑꯃ ꯂꯩꯇ꯭ꯔꯥ ꯂꯝꯕꯤ ꯑꯅꯤ ꯐꯥꯡꯕ ꯑꯃ꯫ ꯑꯗꯣꯝꯒꯤ ꯂꯝꯕꯤꯗꯣ ꯑꫭ ꯁꯨꯝ ꯆꯨꯝꯅ ꯁꯥꯡꯅ ꯃꯅꯨꯡ ꯆꯪꯔꯒ ꯑꯟꯗ꯭ꯔꯣ ꯂꯩꯔꯦ꯫
ꯅꯪ ꯑꯟꯗ꯭ꯔꫭ ꯐꯥꯎ ꯆꯠꯇ꯭ꯔꯤꯕꫭ꯫
ꯆꯠꯂꯦ ꯀꯩꯅꫭꯔꯣꯝꯗꯒꯤꯁꯨ ꯆꯠꯂꯦꯕ ꯑꯈꯣꯏꯗꯤ꯫ ꯑ ꯑꯗꯨꯔꯣꯝꯗ ꯅꯠꯇꯕ ꯑꯃ ꯑꯩꯈꯣꯏꯒꯤꯔꯣꯝꯗꯒꯤ ꯂꯝꯂꯥꯏꯔꯣꯝꯗꯒꯤ꯫ ꯆꯠꯄꯗꯣ ꯀ ꯑ ꯑꯥ ꯑꯗꯨ ꯔꯣꯝꯝꯗꯩꯁꯨ ꯆꯠꯄ ꯌꯥꯏꯑꯦꯕ꯫ ꯑꯗꯨꯔꯣꯝꯗꯩ ꯆꯠꯂꯦ ꯑꯌꯥꯝꯕ꯫ ꯑꯗꯨꯒ ꯑꯃ ꯑꯁꯣꯝ ꯔꯣꯝꯗꯒꯤꯗꯣ꯫ ꯑꯗꯨ ꯑ ꯀꯣꯡꯕꯔꯣꯝꯗꯩ ꯆꯠꯄꯗꯣ꯫
ꯎꯝ
ꯑꯣ ꯑꯗꯨꯗꯨ ꯆꯠ
ꯑꯩꯅ ꯃꯗꯨꯗꯣ ꯈꯪꯗꯕ꯫ ꯑꯩꯅ ꯈꯪꯉꯤꯁꯦ ꯍꯧꯖꯤꯛꯀꯤ ꯏꯌꯦꯔꯄꯣꯔꯠ ꯂꯣꯝꯗꯩ ꯆꯠꯄꯗꫭ ꯑꯗꯨ ꯈꯛꯇꯅꯤ ꯈꯪꯉꯤꯁꯤ꯫
ꯀꯣꯡꯕꯔꯣ꯫ ꯑ ꯃꯤ ꯀꯣꯏꯕꯒ ꯆꯠꯅꯕꯗꯣ ꯑꯗꯨ ꯂꯝꯕꯤꯗ ꯑꯌꯥꯝꯕ ꯆꯠꯄ ꯃꯥꯜꯂꯦ꯫
ꯑꯥ ꯑꯥ ꯅꯝꯕꯅ ꯑꯗꯣꯝꯗꯩ ꯆꯠꯅꯩ ꯑꯗꯨꯒꯤ ꯍꯧꯖꯤꯛꯀꯤ ꯑꯥ ꯑꯗꯨꯏ ꯂꯝꯕꯤꯗꯨꯗꯤ ꯌꯥꯝ ꯈꯔꯥꯎ ꯑ ꯐꯅꯌꯥꯝ ꯁꯦꯝꯈ꯭ꯔꯦꯕ ꯑꯗꯨꯅ ꯍꯟꯗꯛꯄꯨꯗꯤ ꯆꯠꯄꯗꯣ ꯈꯔ ꯅꯨꯡꯉꯥꯏꯔꯝ ꯍꯥꯟꯅꯗꯤ ꯂꯣꯏꯔꯦ ꯈ꯭ꯋꯥꯡꯒ ꯅꯥꯖꯅꯤ꯫
ꯑꯗꯨꯅꯦ ꯂꯝꯕꯤꯗꯣ ꯍꯧꯖꯤꯛ ꯏꯝꯐꯥꯜꯒꯤ ꯃꯅꯨꯡꯗꯨꯁꯨ ꯏꯠ ꯂꯝꯕꯤ ꯌꯥꯝ ꯅꯨꯡꯉꯥꯏꯇꯦꯕ꯫
ꯎꯝ
ꯃꯅꯨꯡ ꯍꯥꯏꯔꯁꯨ ꯑꯗꯣ ꯍꯟꯗꯛ ꯕꯣꯠ ꯅꯞꯄꯩ ꯈꯔꯗꯤ ꯑꯃꯨꯛ ꯁꯦꯝꯕ ꯍꯧꯅꯔꯅꯤ꯫
ꯑꯥ ꯕꯣꯠꯖꯤ ꯇꯣꯏꯅꯤ ꯇꯧꯗꯤ ꯐꯅꯤ꯫
ꯇꯨꯅꯦ ꯑꯦꯕ꯭ꯔꯤ ꯏꯌꯥꯔꯒ ꯇꯧꯔꯗꯤ꯫ ꯂꯝꯕꯤꯒꯨꯝꯕꯗꯤ ꯐꯅꯤ꯫
ꯇꯣꯏꯅ ꯇꯧꯔꯛꯑꯁꯨ ꯃꯣꯏꯁꯨ ꯑꯃꯨꯛ ꯊꯧ ꯁꯥꯔꯣꯏꯗꯣꯏ ꯃꯦꯟ꯫ ꯇꯥꯡ ꯂꯣꯏꯕꯒꯤ ꯈꯔꯗ ꯀꯩꯅꯣ ꯇꯧꯔꯤꯅꯦ ꯊꯋꯥꯏ ꯌꯥꯎꯔꯤꯅꯦ꯫
ꯎꯝ ꯃꯣꯏ ꯍꯧꯖꯤꯛ ꯂꯝꯕꯤꯒꯗꯤ ꯁꯦꯝꯕ ꯃꯌꯥꯝ ꯂꯩꯔꯛ ꯂꯩꯔꯛꯀꯗꯣ ꯍꯥꯕ ꯌꯥꯝ ꯎꯋꯦꯕ꯫
ꯃꯆꯥ ꯃꯆꯥꯁꯨ ꯍꯟꯗꯛꯇꯤ ꯐꯅꯌꯥꯝ ꯊꯥꯔꯦ ꯑꯗꯩ ꯑꯈꯣꯏꯗꯤ ꯁꯨꯡ ꯌꯧ ꯌꯧꯔꯛ ꯇꯦ ꯀꯃꯥꯏꯅ ꯇꯧꯅꫭ ꯈꯪꯗꯦ꯫
ꯑꯩꯈꯣꯏ ꯂꯩ ꯑꯩꯈꯣꯏ
ꯎꯝ
ꯑꯩꯈꯣꯏꯔꯣꯝꯗꯕꯨꯗꯤ ꯌꯥꯝ ꯀꯥ ꯍꯦꯟꯅ ꯐꯠꯇꯕꯕꯨꯗꯤ ꯑꯣꯏꯗ꯭ꯔꯤꯕ꯫ ꯑꯗꯨꯑꫭꯏꯔꯁꯨ ꯍꯣꯠ ꯍꯣꯒꯨꯝꯕꯗꯤ ꯑꯗꯨꯝ ꯈꯔ ꯈꯔꯗꯤ ꯂꯩꯔꯦ꯫
ꯑ ꯑꯗꯨꯒꯨꯝꯕꯗꯨꯅꯤ ꯕꯦꯔꯥ ꯀꯥꯏꯔꯗꯤ ꯁꯨꯝ ꯄꯨꯂꯞ ꯑꯣꯏꯅ ꯐꯠꯈꯤꯗꯕꯗꯨꯅ ꯐꯩꯌꯦꯕꯀꯣ꯫ ꯃꯔꯛꯇꯒ ꯈꯪꯒꯣꯏ ꯀꯨꯊꯕꯗꯅꯦꯕ ꯑꯦꯛꯁꯤꯗꯦꯟ ꯌꯥꯃ ꯊꯣꯛꯍꯜꯂꯤꯁꯦ꯫
ꯑꯗꯨ ꯑꯗꯨꯝ ꯑꯩ ꯒꯥꯔꯤ ꯊꯧꯕꯗ ꯑꯗꯨꯝ ꯎꯅ ꯎꯅ ꯑꯗꯨꯝ ꯀꯩꯅꯣ ꯊꯧꯖꯤꯟꯈꯤꯕꯁꯨ ꯌꯥꯑꯦꯕ ꯑꯗꯨꯗ ꯑꯗꯨꯝ ꯆꯣꯡꯈꯠꯂꯛꯄꯗ ꯁꯤꯒ ꯇ
ꯎ ꯈꯅꯗꯤ ꯀꯂꯥꯎ ꯄꯥꯟꯕꯒ ꯌꯥꯎꯅꯤ ꯑꯗꯨꯃꯥꯏꯅ ꯇꯧꯕꯗꯣ
ꯍ ꯌꯥꯅꯤ ꯂꯕꯤꯗꯤ ꯑꯁ ꯑꯗꯨꯝꯅꯦ ꯑꯩꯗꯣ ꯑꯗꯨꯝ ꯑꯔꯥꯞꯄꯗꯣ ꯌꯦꯡꯉꯒ ꯑꯅꯛꯄꯗꯣ ꯍꯥꯏꯐꯦꯒꯦ ꯉꯝꯗ ꯑꯗꯨꯝ ꯈꯪꯗꯦ ꯀꯃꯥꯏꯅ ꯍꯥꯏꯗꯣꯏꯅꯣ
ꯍꯥꯏꯗꯤ ꯃꯥꯅ ꯒꯥꯔꯤꯒꯨꯝꯕ ꯌꯦꯡꯀꯥꯟꯗ ꯎꯍꯧꯗꯕ ꯈꯣꯠꯇꯕ ꯌꯥꯎꯅꯤ
ꯨꯝꯕ ꯑꯗꯒꯤ ꯂꯩꯊꯣꯛꯍꯧꯗꯕꯒꯨꯝꯕ ꯇꯧꯕꯗ
ꯎꯝ
ꯒꯥꯔꯤ ꯊꯧꯕꯁꯨ ꯍꯧꯖꯤꯛꯇꯤ ꯏꯇꯥꯔꯦ
ꯁꯥꯟꯅꯕ ꯆꯠꯂꯤꯀꯥꯟꯗꯗꯤ ꯀꯣꯏꯕ ꯈꯔ ꯌꯥꯝ ꯀꯣꯏꯔꯝꯃꯦ ꯃꯅꯤꯄꯨꯔ ꯃꯅꯨꯡꯗꯕꯨꯗꯤ ꯅꯠꯇꯕ ꯁꯥꯟꯅꯕ ꯂꯦꯞꯄꯗꯒꯤꯗꯤ ꯀꯣꯏꯕꯁꯨ ꯐꯪꯈꯤꯗ꯭ꯔꯦ
ꯀꯔꯤ ꯆꯅꯒꯦ
ꯊꯥꯡ ꯇꯥ ꯁꯥꯟꯅꯕꯩꯩꯅꯗ
ꯍ ꯁꯥꯁꯦ ꯑꯩꯈꯣꯏ ꯊꯅ ꯁ꯭ꯀꯨꯜ ꯁ꯭ꯀꯨꯜꯗꯕꯨꯗꯤ ꯈꯔ ꯇꯝꯃꯦ ꯍꯥꯏꯇꯥꯦ ꯑꯗꯨꯗꯒꯤꯗꯤ ꯑꯗꯨꯝ
ꯑꯗꯨ ꯁ꯭ꯀꯨꯜꯗ ꯇꯝꯕꯗꯨꯅ ꯀꯩꯅꯣꯒꯤ ꯑꯣꯏꯅꯗꯅ ꯍꯧꯖꯤꯛꯀꯤ ꯃꯣꯏꯒꯤ ꯑꯥꯔꯠ ꯑꯥꯔꯠ ꯐꯣꯔꯝ ꯑꯣꯏꯅꯅꯤꯗꯅ ꯌꯥꯟꯕ ꯈꯣꯠꯄ ꯈꯔ ꯇꯝꯃꯒ ꯇꯧꯕꯅꯤꯗꯅ ꯍꯧꯖꯤꯛꯀꯤꯁꯤꯅ ꯏꯁꯄꯣꯔꯠꯁꯀꯤ ꯂꯥꯏꯟꯗ ꯑꯣꯏꯔꯛꯇꯣꯏꯕ ꯀꯝꯄꯤꯇꯤꯁꯟꯒ ꯇꯧꯕꯗꯣ
ꯀꯩ ꯇ
ꯎꯝ ꯇꯣꯛꯈ꯭ꯔꯦ ꯁꯣꯟꯗ ꯎꯝ ꯄꯩꯁꯥ ꯆꯪꯉꯤꯗꯅ ꯆꯠꯄ ꯍꯥꯏꯁꯦ ꯑꯗꯨꯗꯤ ꯄꯩꯁꯥꯗꯤ ꯇꯥꯟꯕ ꯑꯃꯨꯛ ꯆꯪꯉꯦꯗꯅ
ꯑꯗꯨ ꯀꯩꯅꯣ ꯏꯁꯄꯣꯟꯁꯔ ꯐꯖ ꯇꯧꯗꯕ꯭ꯔ ꯇꯦꯅꯦ
ꯇꯧꯗꯦꯗ ꯀꯩꯅꯣ ꯇꯧꯔꯒ ꯍꯧꯖꯤꯛꯀꯤ ꯑꯁꯦꯡꯕꯩꯗꯤ ꯑꯗꯨꯃꯏꯅ ꯆꯠꯄꯗꯣ ꯃꯦꯗꯜ ꯂꯧꯔꯀꯥꯟꯗ ꯍꯧꯖꯤꯛ ꯏꯟꯁꯦꯟꯇꯤꯞ ꯍꯥꯏꯅ ꯐꯪꯒꯗꯕꯅꯦꯕ ꯆꯍꯤ ꯑꯅꯤꯃꯨꯛꯀꯤ ꯏꯟꯁꯦꯟꯇꯤꯞꯁꯦ ꯊꯥꯗꯣꯛ ꯗ ꯂꯩꯔꯤꯕ ꯑꯗꯨꯅ ꯉꯝ ꯑꯣ ꯑꯗꯨꯗ ꯏꯟꯁꯦꯟꯇꯞꯇꯣ ꯐꯪꯉꯦ ꯃꯣꯏ ꯏꯟꯁꯦꯟꯇꯤꯞꯇ ꯐꯥꯖꯤꯜꯂꯤꯁꯦꯣ ꯂꯤꯁꯤꯡ ꯅꯤꯐꯨ ꯅꯠꯇ꯭ꯔꯒ ꯌꯥꯡꯈꯩꯃꯨꯛꯀꯤ ꯆꯥꯡ ꯑꯣꯏꯔꯕꯅꯤꯅ ꯃꯣꯏ ꯐꯥꯖꯤꯜꯂꯤꯁꯦ
ꯎ ꯃꯣꯏꯗꯨ ꯑꯣꯏꯔ ꯑꯣꯏꯔꯕ
ꯃꯣꯏꯅ ꯁꯨꯝ ꯑꯣꯏꯗꯗꯤ ꯀꯅꯥ ꯑꯣꯏꯅꯤ ꯃꯣꯏ ꯄꯤꯊꯣꯔꯛꯇ꯭ꯔꯕꯅꯤꯅ ꯃꯣꯏ ꯄ ꯈꯪꯗꯦ ꯃꯣꯏ ꯊꯣꯛꯄ ꯇꯧꯔꯅꯤ ꯃꯣꯏ ꯑꯥꯗꯒꯤ ꯊꯥꯗꯣꯔꯛꯇꯕꯩꯔꯥ ꯃꯣꯏꯅ ꯀꯩꯅꯣ ꯇꯧꯔꯗꯤ ꯆꯞ ꯆꯥꯕꯗꯤ ꯈꯪꯗ꯭ꯔꯦ
ꯑ ꯌꯦꯗꯤꯅꯨꯡꯉꯌꯦ ꯀ ꯊꯀꯥꯔ
ꯑꯥ
ꯈ ꯈꯣꯠꯄꯗꯤ ꯇꯧꯗꯕ꯭ꯔꯥ ꯑꯗꯨꯃꯥꯏꯅ
ꯀꯥꯏꯗꯩ ꯇꯧꯔꯗꯅ ꯀꯩꯅꯣ ꯑꯣꯄꯔꯦꯁꯟ ꯇꯧꯕ ꯌꯥꯎꯔꯦꯅ
ꯑꯁ ꯑꯗꯨ ꯑꯩ ꯄꯖꯩꯗ ꯏꯁ ꯃꯃꯔꯣꯗ
ꯍꯧꯖꯤꯛꯐꯥꯎꯗꯥꯛꯀ ꯂꯩꯔꯤ ꯗ ꯃꯌꯥꯏꯗ
ꯀꯩꯌꯦ ꯑꯗꯒꯤ ꯀꯩꯗꯧꯕ ꯌꯥꯝ ꯇꯧꯋꯦ ꯍꯟꯗꯛ ꯎꯕꯅꯦꯕ ꯊꯥꯡ ꯇꯥꯗꯨꯗ ꯌꯥꯏ ꯍꯔꯥꯎꯕꯒꯤ ꯚꯤꯗꯤꯑꯣꯗ ꯑꯃꯨꯛ ꯃꯩ ꯑꯃ ꯃꯅꯨꯡ ꯃꯆꯤꯜꯂꯒ ꯎꯕꯗꯣ ꯑꯗꯨꯃꯥꯏꯅ ꯇꯧꯕꯗꯣ ꯑꯗꯨ ꯀꯃꯥꯏꯅ ꯇꯧꯔꯤꯅꯣ ꯈꯪꯗꯦ ꯍꯩ ꯌꯥꯏ
ꯑꯗꯨꯒꯤꯗꯤ ꯃꯣꯏ ꯀꯩꯅꯣ ꯇꯧꯅꯦ ꯍꯧꯖꯤꯛꯀꯤ ꯎꯕꯗꯣ ꯁꯨꯝ ꯃꯩꯈꯦꯠꯇ ꯇꯧꯔꯁꯨ ꯌꯥꯕꯅꯦꯕ ꯃꯣꯏ ꯍꯦꯛ ꯊꯦꯡꯕꯒ ꯍꯧꯖꯤꯛꯀꯤ ꯆꯤꯟꯗꯨ ꯆꯣꯠꯂꯒꯗꯤꯅꯦ ꯈꯨꯗꯛꯇ ꯄꯀ ꯄꯣꯛꯇꯕꯅꯦꯕ ꯑꯗꯨꯒ ꯐꯛꯂꯥꯎꯅꯝꯁꯦ ꯀꯩꯅꯣ ꯃꯅꯨꯡꯒꯤꯗꯣ ꯀꯪꯗ꯭ꯔꯤꯉꯩ ꯎꯝꯁꯤꯟꯈꯒꯗꯤ ꯑꯣꯛꯁꯤꯖꯦꯟ ꯁꯄ꯭ꯂꯥꯏꯗꯣ ꯍꯥꯏꯗꯤ ꯐꯅꯛ ꯄꯊꯒꯗꯤ ꯁꯨꯝ ꯃꯨꯠꯈꯤꯗꯅ
ꯎ
ꯑꯗꯨꯗꯒꯤ ꯁꯥꯏꯟꯁ ꯉꯥꯛꯇꯅꯦ ꯍꯥꯏꯗꯤ ꯁꯝꯅ ꯍꯥꯏꯔ ꯀꯥꯟꯗ ꯍꯧꯖꯤꯛ ꯆꯦꯗꯣ ꯆꯦꯗ ꯏꯁꯤꯡ ꯍꯥꯞꯄꯒ ꯀꯩꯅꯣ ꯇꯧꯕ ꯁꯥꯟꯕ ꯀꯥꯟꯗ ꯀꯩꯅꯣ ꯇꯧꯅꯦꯕꯀꯣ ꯆꯦꯗꯣ ꯍꯥꯟꯅ ꯆꯥꯛꯂꯛꯑꯒ ꯀꯩꯅꯣ ꯇꯧꯅꯦꯕ ꯑꯗꯣ ꯆꯦꯗꯣ ꯍꯥꯟꯅ ꯆꯣꯠꯊꯜꯂꯦꯗꯅ ꯑꯗꯣ ꯏꯁꯤꯡꯗꯣ ꯑꯃꯨꯛ ꯁꯥꯍꯟ ꯀꯥꯟꯗꯅꯦ ꯍꯧꯖꯤꯛ ꯏꯁꯤꯡꯗꯣꯅꯕꯨꯨꯡ ꯑꯃ ꯁꯧꯒꯠꯂꯛꯀꯅꯦꯕ ꯆꯦꯗꯣ ꯆꯥꯛꯇꯔꯤꯗ ꯑꯗꯨꯒꯤ ꯁꯥꯏꯟꯁꯇꯨ ꯁꯤꯖꯤꯟꯅꯕꯩ ꯋꯥꯅꯤꯗ
ꯑꯗꯨ ꯑꯣꯏꯔꯁꯨ ꯄ꯭ꯔꯦꯛꯇꯤꯁ ꯇꯧꯕꯗꯗꯤ ꯌꯦꯡꯉꯣ
ꯁꯣꯏꯔꯗꯤ ꯄꯣꯛꯀꯗꯕꯅꯤ
ꯃꯥꯅꯦ ꯑꯗꯨꯗ ꯄꯦꯁꯦꯟꯁ ꯆꯪꯕ ꯏꯁꯀꯤꯜꯗꯣ ꯑꯩꯈꯣꯏꯅ ꯄꯥꯛ ꯉꯝꯃꯣꯏꯕ ꯌꯦꯡꯕꯗ ꯐꯥꯎ ꯑꯗꯨꯝ ꯆꯤꯖꯩꯌꯦꯕ
ꯄꯥꯈꯠꯠꯇꯁꯨ ꯑꯃꯨꯛ ꯌꯥꯔꯣꯏꯗꯣꯏꯅꯦ
ꯎꯝ ꯌꯦꯅ ꯌꯥꯝ ꯅꯨꯡꯉꯥꯏꯕ
ꯎꯝ ꯇꯝꯕ ꯀꯥꯟꯗꯗꯤ ꯑꯃꯝꯛ ꯋꯥꯕ ꯑꯩ
ꯍꯣꯏ ꯣꯏ ꯚꯕꯤꯗꯤꯑꯣꯗꯒ ꯌꯥꯝ ꯎꯕꯗꯣ ꯊꯥꯡ ꯇꯥꯥꯁꯦ ꯂꯦꯕꯦꯜ ꯂꯩ
ꯍꯥꯥ
ꯊꯥꯡ ꯇꯥꯥꯁ ꯍꯥꯏꯗꯤ ꯃꯥꯔꯁꯌꯦꯦꯜ ꯑꯥꯔꯠ ꯀꯩꯅꯣꯗꯗꯤ ꯑꯃ ꯕꯦꯜꯀꯤ ꯂꯦꯚꯦꯜ ꯂꯩꯗꯅ ꯑꯗꯨꯃꯥꯏꯅ ꯂꯩꯈ꯭ꯔꯕ
ꯂꯩ ꯃꯥꯥꯏꯒꯤꯁꯨꯦ ꯍꯥꯏꯗꯤ ꯃꯆꯨ ꯃꯆꯨ ꯂꯩꯌꯦꯕ ꯍꯥꯏꯗꯤ ꯇꯝꯕ ꯍꯧꯔꯛꯄꯒꯤ ꯑꯗꯨꯒ ꯈꯔ ꯃꯌꯥꯏ ꯆꯜꯂꯛꯄꯒꯤ ꯑꯗꯨꯅ ꯃꯣꯏꯒꯤ ꯄꯔꯥ ꯄꯔꯥꯗ ꯑꯣꯏꯅ ꯂꯩꯗꯣꯏꯕ ꯍꯧꯖꯤꯛ ꯂꯩꯁꯟ ꯂꯩꯕꯀꯣ ꯃꯣꯏꯒꯤ ꯁꯣꯝꯅ ꯋꯁꯨꯗ ꯍꯥꯏꯔ ꯀꯥꯟꯗ ꯀꯊ ꯆꯠꯄ ꯍꯥꯏꯅ ꯂꯩꯇ꯭ꯔꯥ ꯑꯗꯨꯒꯤ ꯀꯇꯥ ꯆꯠꯄꯒꯤ ꯂꯦꯕꯦꯜꯗꯣ ꯑꯗꯨ ꯍꯩꯕꯒꯤꯗ ꯂꯩꯕ
ꯑꯗꯨꯒꯤ ꯃꯇꯨꯡ ꯏꯟꯅ ꯕꯦꯜꯗꯣ ꯄꯤꯒꯗꯕ ꯑꯗꯨꯒ ꯂꯦꯁꯟ ꯃꯌꯥꯝꯗꯨꯣ ꯂꯣꯏꯅ ꯍꯩꯔꯀꯥꯟꯗ ꯑꯃꯨꯛ ꯕ꯭ꯂꯦꯛ ꯂ ꯄꯤꯅꯦꯕ ꯑꯣ ꯕ꯭ꯂꯦꯛ ꯕꯦꯜꯗꯣ ꯐꯪꯉꯀꯥꯟꯗ ꯑꯣꯖꯥꯗ ꯑꯣꯏ ꯌꯥꯗꯦ
ꯑꯣ ꯑꯣꯖꯥꯗꯤ ꯌꯥ꯭ꯔ ꯊꯪ ꯇꯥꯁꯦ
ꯑꯣꯖꯥꯁꯦ ꯁꯨꯝ ꯌꯥꯝꯃꯦ ꯍꯥꯏꯗꯤ ꯂꯝ ꯂꯝꯒꯤ ꯍꯧꯖꯤꯛ ꯃꯅꯤꯄꯨꯔ ꯃꯅꯨꯡ ꯌ ꯈꯛꯇ ꯅ ꯑꯗꯨꯗꯒꯤ ꯀꯩꯅꯣ ꯇꯧꯋꯦꯕ ꯑꯇꯣꯞꯄ ꯏꯁꯇꯦꯠꯇꯁꯨ ꯑꯣꯖꯥ ꯃꯌꯥꯝ ꯂꯩꯌꯦꯕ ꯑꯗꯣ ꯍꯧꯖꯤꯛꯀꯤ ꯊꯥꯡꯗꯥꯥꯏ ꯅꯦꯁꯅꯦꯜ ꯀꯝꯄꯤꯇꯤꯁꯟꯒ ꯐꯂꯦꯖ ꯏꯁꯇꯦꯠ ꯀꯨꯟꯇꯔꯨꯛ ꯀꯨꯟꯇꯔꯦꯠ ꯁꯨꯝ ꯌꯥꯎꯕ ꯂꯥꯛꯑꯦ ꯃꯤꯁꯨ ꯈꯨꯝꯌꯥꯝꯃꯦꯕ
ꯍꯟꯗꯛ ꯀꯩꯅꯣꯗꯣ ꯀꯨꯃꯦꯟꯇꯔꯤꯒ ꯎꯔꯦ ꯀꯔꯤꯒꯤ ꯑꯃꯥ ꯌꯨꯇꯨꯕ ꯇ ꯎꯕ ꯑꯗꯨꯗꯁꯨ ꯃꯄꯥꯟꯒꯤ ꯑ ꯅ꯭ꯌꯨꯁ ꯆꯦꯟꯅꯜ ꯀꯩꯒꯤ ꯅ꯭ꯌꯨꯁ ꯆꯟꯅꯦꯜꯅꯣ ꯀꯥꯎꯒꯔ꯭ꯦ ꯑꯗꯨꯃꯥꯏꯅꯒ ꯐꯖꯅ ꯇꯧꯕ ꯎꯔꯒ ꯁꯦꯌꯦ
ꯁꯤ ꯔꯦꯀꯣꯛꯅꯥꯏꯁ ꯇꯧꯔꯀꯥꯟꯗꯗꯤ ꯑꯃꯨꯛ ꯀꯩꯅꯣ ꯇꯧꯗꯣꯏꯅꯦꯕ ꯑꯩꯈꯣꯏꯅ ꯆꯠꯄ ꯈꯣꯠꯄꯗ ꯄꯩꯁꯥ ꯇꯤꯡꯉꯤꯁꯦ ꯂꯣꯏꯅ ꯀꯩꯅꯣ ꯇꯧꯔꯛꯇꯧ ꯁꯔꯀꯥꯔꯅ ꯄꯨꯊꯣꯔꯛꯇꯣꯏꯅꯦꯕ ꯍꯥꯏꯗꯤ ꯏꯁꯇꯦꯠꯇꯣ ꯔꯤꯄ꯭ꯔꯖꯦꯟ ꯇꯧꯔ ꯆꯠꯂꯤꯅꯤꯅꯀꯣ ꯑꯗꯣ ꯃꯇꯝꯗꯤ ꯍꯦꯟꯡꯈ꯭ꯔꯃꯦꯅ ꯎꯄꯥꯏ ꯂꯩꯇ꯭ꯔꯦ
ꯍꯣꯏ ꯑꯗꯨ ꯀꯩꯅꯣ ꯆꯍꯤ ꯂꯩꯕ꯭ꯔꯣꯕ
ꯆꯍꯤ ꯁꯤꯅꯤꯌꯔꯗꯕꯨꯗꯤ